ꯍꯜꯂꯧ ꯕꯥꯏ ꯇꯕ꯭ꯔꯣ
ꯇꯥꯏ ꯇꯥꯏ ꯇꯥꯏ
ꯋꯥꯏ ꯐꯥꯏꯁꯨ ꯄꯨꯜ ꯃꯨꯠꯂꯥ ꯂꯩꯔꯥꯝꯕꯥꯑꯣꯅꯤ
ꯅꯣꯏ ꯃꯩ ꯂꯥꯛꯄ꯭ꯔꯣ
ꯍꯣꯏ ꯂꯥꯏ
ꯑꯁ ꯑꯩꯈꯣꯏꯗꯤ ꯃꯨꯠꯂꯤ
ꯑꯁ ꯀꯂꯂꯝꯖꯤꯗ ꯃꯩ ꯃꯨꯠꯄꯗꯣ
ꯚꯥꯏ ꯑ ꯑ ꯀꯣ ꯀꯩꯅ ꯅꯪ ꯅꯑ ꯑꯥ ꯑꯥꯔ ꯇꯤ ꯑꯥꯏꯗ ꯇꯝꯃꯤꯟꯅꯕꯗꯨ ꯅꯠꯇ꯭ꯔꯣ ꯅꯤꯔꯨꯄꯥꯃꯥ ꯄꯨꯂꯞ ꯇꯝꯃꯤꯟꯗꯦ
ꯇꯥꯃꯤꯟꯗꯦ ꯇꯥꯃꯤꯅꯗꯦ
ꯃꯅꯥ
ꯑ
ꯕꯥꯏ ꯑꯏꯔ ꯍꯣꯁꯇꯦꯖꯇꯨ ꯖꯣꯏꯟ ꯇꯧꯔꯕꯣ
ꯇꯧꯗꯦꯗ ꯍꯜꯔꯛꯒꯤꯗꯤ ꯃꯥꯗꯨ ꯐꯨꯠ ꯁꯨꯗꯦꯅꯗꯤ ꯍꯣꯡꯉꯨꯕ ꯌꯥꯗ꯭ꯔꯦ
ꯍꯧꯖꯤꯛ ꯃꯥꯖꯤ ꯀꯩ ꯀꯩ ꯇꯧꯅꯦ
ꯃꯥꯗꯣ ꯇꯨꯏꯁꯟ ꯇꯧꯔꯤ ꯍꯥꯏꯕꯗꯤ ꯑꯣꯖꯥ ꯑꯣꯏꯕꯒꯤ ꯕꯦꯠꯀꯤ ꯊꯥꯕꯒꯤꯁꯨ ꯍꯥꯏꯌꯦ ꯍꯥꯏꯅ ꯇꯧꯒꯦꯅ ꯍꯥꯏꯔꯅꯕꯅꯤ
ꯑꯦ ꯀꯩꯅꯣ ꯀꯔꯞꯁꯟ ꯂꯣꯏꯗꯅ ꯕꯦꯠ ꯊꯥꯕ ꯌꯥꯕ꯭ꯔꯣ
ꯍꯥꯥ
ꯁꯟ ꯂꯣꯏꯗ
ꯑꯦ ꯁꯣꯏꯒꯔꯦ ꯕꯦꯠ ꯑꯩꯌꯦ ꯁ ꯇꯨꯌꯦꯞ ꯂꯣꯏꯕꯒꯤ ꯀꯔꯤ ꯃꯣꯏꯒꯤ ꯔꯥꯏꯝꯁꯀꯤꯗꯣ
ꯑꯣ ꯄꯥꯔꯥꯏꯃꯔꯤꯒꯤꯗꯨ ꯑꯗꯨ ꯌꯥꯕꯅꯦ ꯇ꯭ꯔꯣ
ꯑ ꯑꯗꯨꯗꯨ ꯍꯣ ꯑꯗꯨꯗꯨ
ꯎ ꯑꯗꯨꯒꯤꯗꯨ ꯎ ꯑꯗꯨ ꯁꯨꯃꯥꯏꯗ ꯄ꯭ꯔꯣꯐꯦꯁꯅꯦꯜꯒꯤ ꯀꯩꯅꯣ ꯀꯣꯔꯁ ꯃꯇꯝꯗ ꯃꯥꯜꯂꯦꯕ ꯃꯥ ꯊꯠꯄꯗ
ꯉ ꯁꯥꯏ ꯊꯒꯠꯄꯗꯣ ꯑꯗꯣ ꯊꯥꯏꯅꯥꯒꯤꯅꯤ ꯍꯧꯖꯤꯛꯀꯤ ꯃꯇꯦ
ꯑꯦ ꯑꯗꯨꯕꯣ
ꯑ ꯊꯔꯅꯗꯒꯤ ꯍꯥꯏꯁꯦ ꯕꯕꯥꯪꯖꯩ ꯕꯥꯥꯛ ꯆꯍꯤꯖꯗꯕ
ꯑꯣ
ꯃꯥꯁꯨ ꯈꯣꯞꯇꯣ ꯀꯥꯏꯖꯔꯛꯄꯅꯦ ꯇꯧꯔꯤꯗꯣ
ꯀꯦ
ꯃꯥꯗꯣ ꯑꯦꯚꯌꯦꯁꯟꯗꯣ ꯌꯥꯝ ꯄꯥꯝꯖꯕꯅꯦ ꯑꯩꯗꯣ ꯐꯪꯈꯤꯗ꯭ꯔꯦ
ꯑꯗꯨꯅꯦ ꯍꯥꯏꯗ ꯀ ꯍꯥ ꯑꯗꯨꯅ
ꯍꯥꯏꯠꯁꯦ ꯍꯥꯏꯠꯇ ꯂꯩꯕꯖꯥꯗ ꯑꯗꯨꯗꯤ ꯑꯩ ꯍꯥꯏꯠꯁꯦ ꯄꯪ ꯄꯪꯁ ꯍꯥꯏ ꯄꯤꯊꯣꯛꯎꯅꯤ ꯐꯥꯗꯣꯛꯔꯤ
ꯗꯤ ꯍꯥꯏꯗꯤ ꯌꯥꯎꯕꯅꯦꯕ
ꯎꯝ ꯑꯩꯅ ꯇꯧꯔꯝꯕꯗꯤ ꯐꯖꯩ ꯑꯗꯣ ꯏꯁꯄꯤꯤꯀꯔꯁ
ꯁꯤ ꯌꯥ ꯃ ꯑꯗꯨꯦ ꯂꯩ ꯅꯪ ꯑꯗꯨꯕꯨꯗ ꯂꯩꯗ꯭ꯔꯦ ꯂꯩꯇꯕꯩꯅꯦ
ꯂꯩꯇꯕꯩꯅꯦ ꯑꯗꯨ ꯍꯧꯖꯤꯛꯁꯨ ꯂꯩꯇꯦꯗ
ꯑꯦ ꯀꯩꯌꯦ
ꯑꯦꯃꯤ ꯁꯅ ꯇ ꯂꯩ ꯁꯣꯏꯅ ꯄ꯭ꯂꯦꯔꯕꯨ ꯈꯥꯏ ꯉ ꯀꯃ
ꯑ
ꯣꯠꯂꯤ ꯅꯣꯡ ꯀꯤꯁꯦꯒꯤꯁꯁꯤꯒ
ꯂꯦ ꯅ ꯊꯥꯏ ꯐ
ꯍ ꯑꯗꯨꯅ ꯑꯩꯅ ꯀꯣꯏꯕꯁ ꯑꯩꯅ ꯀꯣꯏꯕ ꯆꯠꯄ ꯄꯥꯝꯃꯤꯁꯦ ꯍꯥꯏꯔꯨꯔꯗꯤꯀꯣ ꯑꯦꯚꯁꯟ ꯇꯧꯔ ꯆꯠꯄ ꯇ
ꯑꯗꯨꯅꯦ ꯍꯥꯏꯁꯦ ꯃꯣꯏ ꯀꯩꯅꯣ ꯑꯃ ꯑꯇꯣꯞꯄ ꯍꯥꯏ ꯋꯥ ꯑꯦ ꯀꯁ ꯍꯥꯏ ꯆꯄꯦ ꯆꯠꯄꯗꯣ ꯄꯥꯝꯃꯒꯗꯤ ꯑꯩ ꯍꯥꯏꯕ ꯍꯥꯏꯗꯤ ꯑꯩꯒꯤꯗꯣ ꯃꯗꯣ ꯉꯔꯥꯡ ꯉꯥꯟꯗ ꯂꯥꯏꯔꯒ ꯊꯥꯕ ꯃꯥ ꯂꯝꯁꯨꯨ ꯈꯔꯒ ꯆꯠꯈꯤꯕꯗꯣ
ꯐꯔꯦꯅꯦ ꯃꯥꯥꯟꯗꯦ ꯑꯗꯨꯗꯤ ꯃꯊ ꯃꯗꯕꯏꯑꯕ
ꯌꯥꯏ ꯍꯥꯏꯕ ꯃꯥꯗꯣ ꯃꯥꯒꯤꯁꯨ ꯍꯥꯏꯇ ꯅꯉꯣꯟꯗꯒꯤꯁꯨ ꯑꯃꯨꯛ ꯍꯦꯟꯅ ꯋꯥꯡꯉꯦ ꯍꯥꯏꯕ
ꯑꯣꯐ
ꯑ
ꯌꯥꯝꯅꯃꯛ ꯋꯥꯡꯗ꯭ꯔꯁꯨ ꯑꯩꯈꯣꯏꯒꯤ ꯍꯥꯏꯠꯁꯦ ꯑꯗꯨꯝ ꯆꯞ ꯆꯥꯔꯕꯅꯦ ꯌꯥꯝꯅ ꯋꯥꯡꯕꯁꯨ ꯇꯜꯂꯤ ꯑꯩꯅꯤ ꯖꯤꯔꯥ ꯃꯥꯜꯕꯅꯦ ꯑꯗꯨꯝ ꯖꯤꯔꯥ ꯃꯥꯜꯂ ꯀꯩꯅꯣꯝ ꯇꯧꯋꯦꯕ ꯀꯩꯅꯣꯝ ꯇꯧꯒꯩ ꯇꯧꯋꯦ ꯇꯜꯂꯦ ꯌꯥꯝ ꯍꯦꯟꯅꯗꯦ ꯆꯥꯡ ꯑꯃꯗ ꯐꯥꯏꯚ ꯄꯣꯏꯟ ꯐꯣꯔ ꯐꯥꯏꯚ ꯄꯣꯏꯟ ꯐꯥꯏꯚ ꯁꯤ ꯑꯅꯤꯁꯤ ꯑꯗꯨꯝ ꯂꯩꯕ ꯌꯥꯔꯦ ꯀꯩꯁꯨ ꯀꯥꯏꯗꯦ
ꯑ ꯑꯗꯨ
ꯑꯗꯣ ꯃꯣꯔꯦ ꯑ ꯋꯥꯡꯈꯤꯕꯅꯤꯀꯣ ꯑ ꯐꯖꯩꯌꯦꯕꯕ ꯀꯩꯒꯤꯗꯨꯗ ꯃꯈꯣꯏꯗꯤ ꯋꯥꯡꯅ ꯂꯥꯛꯀꯗꯣꯏꯗ ꯑꯗꯨ ꯅꯠꯇꯕꯤꯗ ꯌꯥꯝ ꯌꯥꯝ ꯍꯦꯟꯖꯅ ꯋꯥꯡꯕꯤ ꯑꯦꯚꯌꯦꯁꯟꯗ ꯪ ꯌꯥꯝꯅ ꯋꯥꯡꯕꯗꯣ ꯑꯗꯨꯗꯤ ꯀꯌꯥ ꯀꯩꯗꯧꯗꯦꯗ ꯃꯤ ꯄꯦꯁꯦꯟꯖꯔ ꯂꯥꯛꯑꯒ ꯄꯦꯁꯦꯟꯖꯔ ꯅꯨꯄꯥꯗꯨꯗ ꯁꯨꯃꯥꯏ ꯌꯦꯡꯗꯔꯥꯅꯤ
ꯎꯝ ꯀꯣꯛꯇꯥꯡ
ꯍꯥꯏ ꯑꯃꯃꯝ ꯈꯛꯇꯪ ꯉꯥꯏꯔꯦ
ꯑꯩꯗꯤ ꯑꯩ ꯀꯌꯥꯝꯅꯣ ꯍꯥꯏ ꯈꯪꯗ ꯑꯩ ꯀꯩ ꯇꯧꯅꯤ ꯌꯥꯗꯦ ꯑꯩ ꯑ ꯀꯩ ꯍꯥꯌꯕꯥ ꯑꯩ ꯑꯍꯨꯝ ꯑꯩ ꯑꯍꯨꯝ ꯋꯥꯗ ꯃꯜꯂꯦ
ꯑꯍꯨꯝ ꯋꯥꯠꯂꯝꯒꯤꯔꯣꯏ ꯌꯦ
ꯑꯩꯉꯣꯟꯗꯥ ꯑꯅꯤ ꯁꯨꯕꯅꯦ ꯑꯅꯤ ꯇꯧꯔꯛ ꯏꯅꯥ
ꯑꯥ ꯍꯥꯟꯅꯒꯤ ꯑꯃꯗꯨꯒ
ꯑ ꯑꯍꯨꯝ
ꯑꯍꯨꯝ ꯇꯧꯒꯦ ꯑꯅꯤꯃꯛꯇ ꯌꯦꯡꯒꯦꯀꯣ
ꯀꯩꯅꯣ ꯅꯪꯒꯤꯗꯤ ꯇꯧꯕ ꯌꯥꯕ꯭ꯔꯥ
ꯌꯥꯏꯌꯦ
ꯑꯩꯗꯤ ꯌꯥꯗꯦ ꯄꯦꯛ ꯇꯧꯔꯒ ꯆꯪꯕ ꯌꯥꯗꯦ ꯎꯗꯦ ꯍꯥꯏꯕ ꯆꯪꯕꯗꯣ
ꯀꯩꯒꯤ ꯑꯣꯏꯖꯥꯠꯅꯣ
ꯈꯪꯗꯦ ꯅꯪꯒꯤ ꯌꯥꯏ
ꯌꯥꯏ ꯌꯥꯏ
ꯐꯔꯦꯗ ꯅꯪ ꯌꯥꯔꯦꯗ
ꯎꯝ ꯅꯣꯏ ꯃꯥꯍꯣꯏ ꯇꯨꯝꯒꯔꯕꯣ
ꯃꯣꯏ ꯂꯣꯏ ꯇꯨꯝꯒꯔ꯭ꯦ
ꯑꯩꯈꯣꯏ ꯑꯩꯗꯤ ꯂꯥꯏ ꯁꯥ ꯂꯩꯔꯤ
ꯅꯪꯖꯨ ꯊꯦꯡꯅ ꯇꯨꯝꯕ꯭ꯔꯣ
ꯑꯩꯁꯦ ꯄꯨꯡ ꯇꯔꯥꯃꯥꯊꯣꯏ ꯁ꯭ꯋꯥꯏꯗ ꯑꯗꯨꯝ ꯇꯨꯝꯃꯦ
ꯃꯣꯢꯗꯤ ꯉꯥꯟꯇꯥꯗ ꯇꯨꯝꯃꯦ ꯄꯨꯡ ꯅꯤꯄꯥꯟ ꯁꯋꯥꯏꯗ ꯇꯨꯝꯃꯦ
ꯑꯣ
ꯑꯣ
ꯖꯤꯝꯁꯨ ꯆꯠꯂꯦꯗꯅ ꯑꯌꯨꯛꯇ ꯆꯠꯄꯅꯤꯅ ꯉꯥꯟꯇꯥꯥꯅ ꯍꯧꯒꯠꯂꯥ ꯆꯠꯄ ꯑꯗꯨꯒ ꯑꯩꯅꯅꯦ ꯄꯨꯡ ꯇꯔꯥꯃꯥꯊꯣꯏꯐꯧꯁꯦ ꯐꯣꯟꯁꯦ ꯌꯦꯡ ꯃꯨꯛꯕꯥꯡ ꯈꯔ ꯌꯦꯡꯅꯤ
ꯀꯩꯅꯣ ꯅꯪ ꯍꯥꯟꯅ ꯖꯤꯝꯁꯨ ꯆꯠꯈꯤꯗ ꯅꯠꯇ꯭ꯔꯣ ꯇꯣꯈ꯭ꯔꯕꯣ
ꯄꯩꯁꯥ ꯍꯨꯟ ꯉꯝꯗ ꯏꯕꯦꯃꯥ
ꯅꯪ ꯑꯃ ꯅꯍꯥꯟ ꯀꯣꯝꯄꯤꯇꯤꯁꯟ ꯑꯃ ꯌꯥꯎꯒꯅꯤ ꯍꯥꯏꯕꯗꯣ ꯈꯪꯉ ꯑꯗꯨꯗꯣ ꯗꯨ ꯀꯃꯥꯏ ꯇꯧꯈꯔꯒꯦ ꯑꯗꯣ ꯗꯣ
ꯍꯣꯏ ꯋꯦꯠ ꯑꯍꯨꯝ ꯈꯛ ꯂꯣꯁ ꯑꯣꯏꯔ ꯇꯣꯛꯈ꯭ꯔꯦ
ꯋꯦꯠ ꯀꯌꯥ ꯂꯣꯁ ꯑꯣꯏꯔꯒꯥ
ꯌꯥꯕꯖꯥꯠꯅꯤ ꯅꯨꯄꯥ ꯑꯃꯅꯤ ꯋꯦꯠ ꯇꯔꯥ ꯇꯔꯦꯠ ꯂꯣꯁ ꯑꯣꯏꯌꯦꯌꯦ ꯀꯃꯥꯏꯅ ꯇꯧꯔ ꯇꯧꯖ ꯎꯝ ꯍꯣꯏ ꯐꯥꯔꯁ ꯇꯥꯕꯗ ꯇꯔꯥ ꯇꯔꯦꯠ ꯑꯗꯨꯝ ꯑꯗꯨꯗꯨꯒ ꯁꯤꯀꯦꯟꯗꯥꯥꯡ ꯐꯇ꯭ꯔꯥꯉ ꯑꯣꯏ
ꯑꯁ ꯑ ꯉꯃ ꯍꯥꯏꯗꯤ
ꯑꯗꯨꯒ ꯗꯥꯏꯠꯇꯁꯨ ꯌꯥꯝ ꯂꯩꯌꯦꯕ ꯈꯪꯗ
ꯎꯝ
ꯑꯩꯈꯣꯌꯅꯥ ꯉꯝꯃꯣꯏꯟꯕ ꯀꯗꯥꯏꯗꯒꯤ ꯄꯩꯁꯒꯥ ꯄꯥꯏꯗꯔꯥ ꯀꯟꯁꯤꯗ ꯗꯣꯏꯠ
ꯑꯁ ꯃꯔꯤꯗꯥ ꯄꯣꯂꯣ ꯇꯧꯋꯤꯗꯨꯅ ꯍꯥꯏꯗꯤꯁꯨ ꯃꯤꯁꯨ ꯑꯗꯨꯝ ꯑꯃꯨꯛ ꯍꯥꯏꯔꯂ ꯑꯗꯨꯒꯤ
ꯑꯗꯣ ꯃꯣꯏꯒꯤ ꯗꯥꯏꯇꯁꯤꯟ ꯍꯥꯏꯁꯦ ꯍꯥꯏ ꯍꯥꯏꯁꯦ ꯄꯩꯁꯥ ꯅꯠꯁꯇ ꯑꯣꯏꯔꯁꯨ ꯑꯗꯒꯤ ꯄꯩꯁꯥꯗꯣ ꯂꯣꯏ ꯇꯥꯡꯉꯦ ꯍꯥꯏꯕ
ꯑꯣ ꯎ ꯍꯅ ꯍꯅ ꯑꯣ ꯍꯥꯏꯗꯤ ꯍꯥꯔꯂꯗꯁꯤꯁꯟ ꯍꯅ
ꯇꯥꯟꯅꯩꯕꯣ ꯇ ꯇꯥꯏ ꯂ ꯂꯩꯒꯦ ꯇꯇꯧꯕꯦꯂꯕꯜ ꯄꯩꯁꯥꯗꯨꯣ ꯌꯥꯝꯗꯕꯅꯦ ꯈꯪꯉꯕ ꯑꯩꯒꯤ ꯕꯖꯦꯠꯀ ꯆꯥꯟꯅꯗꯦꯕ
ꯑꯦ ꯃꯣꯏꯗꯗꯤ ꯆꯅꯤꯉꯣꯏ ꯑꯇꯣꯞꯄꯗꯗꯤ ꯈꯥꯡꯅꯤꯅ ꯍꯥꯏꯌꯦ
ꯇꯥꯡꯉꯝꯃꯣꯏ ꯃꯣꯏ ꯄꯩꯁꯥ ꯄꯥꯏꯕꯩꯅꯦ ꯑꯩꯗꯤ ꯕꯖꯦꯠ ꯌꯥꯝ ꯊꯤꯅ ꯂꯣ ꯑꯣꯏ ꯑꯗꯨꯅ ꯑꯩꯁ ꯑꯩꯡꯉꯣ ꯁꯟ ꯏꯁꯀꯤꯟ ꯀꯦꯌꯥꯔꯁꯨ ꯇꯧꯔꯛꯀꯅꯤ ꯑꯗꯩ ꯐꯤꯄꯝ ꯂꯣꯏ ꯁꯧꯔꯛꯀꯣꯏꯅꯤ ꯗ꯭ꯔꯦꯁꯁꯨ ꯁꯦꯠꯅꯔꯛꯀꯅꯤꯕꯨ ꯀꯩꯅꯤ
ꯌꯥꯔꯦ ꯅꯪꯕꯨꯗꯤ ꯅꯪꯕꯨꯗꯤ ꯀꯩꯅꯣ ꯇꯧꯕꯅꯤꯅꯅ ꯑꯗꯨꯝꯗꯤ ꯌꯥꯔꯦ ꯀꯩꯅꯣ
ꯑꯁ ꯀꯥꯏꯉꯅ ꯁꯟꯁꯀ꯭ꯔꯤꯟ ꯁꯟꯁꯀ꯭ꯔꯤꯟ ꯂꯩꯔꯛꯇ ꯌꯥꯔꯣꯏ ꯃꯣꯏꯆꯔꯥꯏꯖꯔ ꯂꯩꯔꯛꯇ ꯌꯥꯔꯣꯏ ꯁꯤꯔꯨꯝ ꯂꯩꯔꯛꯇ ꯌꯥꯔꯣꯏ ꯑꯩ ꯃꯊꯪ ꯊꯥꯗꯗꯤ ꯑꯣꯏꯔꯔꯣꯏ ꯅꯦꯛꯁ ꯃꯟꯇꯗꯤ ꯑꯩꯗꯣ ꯃꯊꯪꯒꯤ ꯃꯊꯪꯒꯤ ꯊꯥꯗ ꯑꯩꯗꯣ ꯃꯥꯏꯁ ꯌꯦꯡꯊꯣꯛꯎꯗꯣꯏꯅꯤ
ꯍꯥꯏꯗꯤ
ꯖꯨꯟ ꯖꯨꯂꯥꯏ ꯖꯨꯂꯥꯏ ꯑꯣꯒꯁ ꯖꯨꯂꯥꯏ ꯁ꯭ꯋꯥꯏꯁꯤꯗ ꯁꯥꯏꯁꯤꯦ ꯌꯦꯡꯊꯣꯛꯑꯗꯅ ꯑꯩ ꯃꯥꯏꯁꯦ ꯃꯔꯨꯝ ꯃꯔꯨꯝ ꯃꯔꯨꯝ ꯇꯧꯋꯦꯕ
ꯅꯪ ꯀꯩꯅꯗꯨ ꯀꯥꯥꯟ ꯂꯩꯔ
ꯑꯥ ꯗꯣ ꯇꯔꯤꯛꯒꯤꯅꯎꯅ
ꯑꯣ ꯑꯣ ꯑꯗꯨ ꯑꯗꯨꯗ ꯅꯣꯏ ꯑ ꯀꯩꯅꯣ ꯍꯥꯏꯔꯑꯦ ꯍ ꯀꯦꯦꯜ ꯄꯤꯒꯦ ꯇꯗ ꯁꯤ ꯌꯥꯗꯣ
ꯑꯗꯨꯁꯨ ꯌꯥꯏ ꯑꯗꯣ ꯑꯩꯅꯅꯦ ꯗꯣꯛꯇꯔꯗ ꯑꯝꯇꯪ ꯌꯦꯡꯊꯣꯛꯅꯤꯡꯕ ꯑꯩꯅ ꯃꯥꯏꯁꯦ
ꯆꯦꯃꯤꯅꯂ ꯁꯤꯪꯅꯥ ꯊꯀꯣ ꯍꯥꯏꯗꯥ
ꯎꯝ ꯍꯣꯏ ꯑꯗꯣ ꯇꯧꯕꯤꯒꯦꯅ ꯍꯥꯏꯕꯅꯦꯕ ꯃꯣꯏꯅ ꯑꯗꯣ ꯑꯩꯗꯣ ꯍꯥꯏꯗꯤ ꯀꯩꯅꯣꯝꯇꯪ ꯗꯣꯛꯇꯔꯅ ꯌꯦꯡꯉꯨꯔꯒ ꯑꯩꯒꯤ ꯏꯁꯀꯤꯟꯁꯦ ꯏꯁꯇꯦꯛꯆꯔ ꯍꯥꯏꯗꯤ ꯁꯨꯃꯥꯏꯅ ꯂꯩꯕ ꯄꯣꯠꯅꯤ ꯅꯪꯒꯤ ꯏꯁꯀꯤꯟꯁꯦ ꯁꯨꯃꯥꯏꯅ ꯇꯧꯒꯗꯕꯅꯤ ꯈꯣꯠꯀꯗꯕꯅꯤ ꯑꯝꯇꯪ ꯈꯪꯅꯤꯡꯕꯗꯣ ꯀꯃꯥꯏꯅ ꯂꯩꯕ ꯏꯁꯀꯤꯟꯗꯣ ꯑꯗꯣ ꯈꯪꯅꯤꯡꯕꯗꯣ
ꯈꯪꯗꯤꯗꯨꯗꯣ ꯃꯣꯏꯅꯗꯤ ꯑꯗꯨꯃꯥꯏꯅ ꯇꯧꯕꯤꯒꯦꯗ ꯌꯥꯏ ꯑꯗꯨꯗꯣ ꯂꯩ ꯇꯧꯕꯤꯒꯦꯀ ꯍꯥꯏꯕꯗ ꯂꯩ ꯂꯩꯇ꯭ꯔꯤ ꯈꯪꯗꯦ ꯑꯗꫭ ꯈꯪꯗꯦ ꯂꫭꯏ ꯒꯤ ꯃꯅꯥꯎꯄꯤꯗꫭ ꯑꯥ ꯗꯣꯛꯇꯔꯅꯦꯕ ꯗꫭꯛꯇꯔꯅꯦ ꯑꯗꯨ ꯀꯩꯅꯣ ꯇꯧꯔꯒ ꯇꯧꯖꯕꯤꯗꯨꯅꯦꯕ ꯇꯝꯃꯨꯔꯀꯥꯟꯗ ꯃꯥꯒꯤ ꯁꯥꯏꯠꯇ ꯇꯧꯖꯕꯗꯣ ꯕꫭꯇꯣꯛꯁꯨ ꯀꯥꯞꯄꯨ ꯇꯣꯛꯁꯨ ꯀꯥꯞꯄꯦꯕ
ꯅꯪ ꯕꯨꯇꫭꯛꯁ ꯀꯥꯞꯇꫭꯏꯕꯥ
ꯑꯗꯨ ꯈꯥꯞꯄꫭꯏꯍꯦ ꯗꯣꯛꯇꯔꯗꯨꯅ ꯀꯥꯞꯄꯦ ꯍꯥꯏꯕ ꯃꯥꯒꯤ ꯃꯥꯒꯤ ꯗꯨꯒꯤ ꯌꯥꯎꯔꯨꯏ ꯍꯥꯏ ꯌꯥꯎꯋꯦꯅ ꯍꯥꯏꯕ
ꯑꯩꯈꫭꯏ ꯀ꯭ꯂꯥꯁꯃꯦꯠ ꯕꫭꯇꫭꯛꯁ ꯀꯥꯞꯄꯦꯕ ꯑꯅꯤꯔꯛ ꯀꯥꯞꯈ꯭ꯔꯦꯕ ꯑꯗꯨꯅꯨꯄꯤꯗꯣ
ꯍꯨꯝ
ꯑꯗꯨꯒ ꯀꫭ ꯃꯥ ꯕꫭꯗꯣꯛꯁ ꯀꯥꯞꯄꯒꯀꫭ ꯅꯣꯏ ꯈꯠꯂꯛꯑꯦ
ꯅꫭꯏꯈꯠꯂꯛꯑꯦ
ꯍꫭꯏ ꯄꯣꯇꯣꯛꯁ ꯀꯥꯞꯄꯗꯒꯤ ꯃꯃꯥꯏꯁꯨꯀꫭ ꯀꯩ ꯍꯥꯏꯅꯤ ꯑꯗꯨꯝ ꯀꯩꯅꯣ ꯎꯝ ꯉꯥꯎꯈ꯭ꯔꯒꯁꯨꯀꯣ ꯀꯃꯥꯏꯅ ꯍꯥꯏꯔꯤꯅꯣ
ꯎꯝ ꯑꯩ ꯁꯤꯔꯦꯗ
ꯇ ꯀꯥꯄꫭꯟꯗ ꯅꫭꯏꯈꯠꯂꯦ ꯍꯥꯏꯕ
ꯃꯥꯏꯗ ꯑ ꯀꯣꯞ ꯁꯥꯜꯂ ꯂꯩꯕꯩ ꯍꯥꯎ ꯀꯩꯍꯥꯏꯕ ꯑꯍꯨ ꯑꯍꯨ ꯑꯩ ꯑꯃꯨꯛ ꯊꯝꯃꯒꯦ ꯅꯪ ꯃꯨꯛ ꯇꯧꯔꯛꯑꫭ ꯉꯥꯏꯈꫭ ꯑꯩ ꯂꫭꯏꯔ ꯍꯥꯏꯔꯛꯀꯦ ꯇꯥꯛꯁꯇꯨ ꯏꯕ ꯂꯣꯏꯔꯒ